ꯍꯜꯂꯣ
ꯑꯍꯥꯟꯕ ꯇꯧꯕꯗꯣ ꯆꯠꯇꯕꯩ ꯋꯥꯅꯤꯗ
ꯇꯥꯕꯔꯣ ꯍꯜꯂꯣ ꯎꯝ ꯇꯥꯏ ꯇꯥꯏ ꯍꯧꯖꯤꯛꯀꯤ ꯑꯃ ꯅꯤꯠꯀꯤ ꯅꯤꯠꯀꯤ ꯅꯦꯠꯀꯤ ꯀꯣꯏꯁꯟ ꯂꯤꯛ ꯃꯌꯥꯝ ꯑꯣꯏꯕꯒꯤ ꯅꯨꯄꯥ ꯑꯃ ꯗꯦꯜꯂꯤꯗ ꯆꯔꯥ ꯍꯦꯟꯕꯗꯣ ꯈꯪꯕ꯭ꯔꯣ
ꯑꯥ ꯑꯥ ꯑꯥ ꯃꯣꯏ ꯁꯣꯏꯅꯥꯝ ꯋꯥꯡꯆꯣꯛ ꯍꯥꯏꯕꯗꯣ ꯑꯥ
ꯑꯗꯨꯒꯤ ꯋꯥꯔꯤ ꯇꯧꯔꯝꯃꯤꯅꯦ ꯍꯧꯖꯤꯛ ꯍꯥꯏꯗꯤ ꯀꯩꯝꯇ ꯃꯤꯠꯌꯦꯡ ꯆꯪꯗꯦ ꯍꯥꯏꯕꯅꯤ ꯌꯦꯡꯎꯅꯦ
ꯏꯃꯥ ꯍꯧꯖꯤꯛ ꯑꯃꯁꯨ ꯊꯦꯡꯅꯩꯅꯦ ꯃꯅꯤꯄꯨꯔꯗ ꯑꯣꯏꯔ ꯃꯥꯜꯂꯦ ꯂꯥꯛ ꯃꯉꯥ ꯄꯤꯔꯒ ꯅꯤꯠꯀꯤ ꯀꯣꯏꯁꯟ ꯂꯩꯔꯝꯃꯦ ꯍꯥꯏꯕꯗꯣ
ꯍꯥꯏꯌꯦ ꯍꯥꯏꯌꯦ ꯑꯩꯅ ꯄꯥꯎꯗ ꯎꯔꯝꯕ ꯊꯦꯡꯅꯔꯝꯕꯅꯦ ꯑꯗꯨ ꯃꯣꯏ ꯅꯦꯠꯀꯤ ꯍꯧꯖꯤꯛ ꯀꯩꯅꯣ ꯊꯣꯛꯇ ꯑꯜꯁꯔꯀꯤ ꯊꯣꯛꯇ ꯂꯩꯔꯦꯅ
ꯑꯁ ꯑꯗꯨ ꯐꯔꯛ ꯇꯥꯅꯤ ꯑꯃꯨꯛ ꯍꯟꯅꯔꯛꯑꯗꯤ ꯃꯤ ꯁꯨꯁꯥꯏꯠ ꯇꯧꯕ ꯃꯁꯤꯡ ꯌꯥꯝꯈꯠꯂꯛꯑꯅꯤ ꯍꯥꯏꯗꯤ ꯃꯤ ꯐꯖꯅ ꯁꯦꯡꯅ ꯆꯨꯝꯅ ꯊꯥꯖꯕꯉꯩꯗꯨꯗꯤꯌꯣ ꯎꯝ ꯃꯃꯥꯡꯗꯁꯨ ꯅꯨꯄꯤ ꯃꯆꯥ ꯃꯥ
ꯃꯥꯡꯕ
ꯆꯍꯤ ꯁꯨꯃꯥꯡ
ꯑꯁ ꯌꯥꯔꯔꯣꯏꯗ ꯑꯩꯈꯣꯏ ꯏꯟꯗꯤꯌꯥꯁꯦ ꯉꯣꯜ ꯀꯩꯅꯣꯅ ꯗꯥꯗ ꯆꯠꯈ꯭ꯔꯁꯦ
ꯑꯗꯨꯅ ꯐꯥꯗ ꯃꯥꯜꯂꯦ ꯃꯦꯝ ꯆꯠꯈꯔꯁꯦ
ꯇꯨꯝ ꯆꯠꯂꯣ ꯍꯥꯏꯔꯣ ꯌꯥꯔꯦ ꯂꯧꯗꯣ ꯌꯣꯟꯊꯣꯛꯑꯝꯃꯣ ꯌꯣ
ꯑ ꯑꯗꯨꯅ ꯐꯅꯦ ꯑ ꯑ ꯆ
ꯅꯪ ꯉꯔꯥꯡ ꯀꯗꯥꯏ ꯆꯠꯂꯦ
ꯃꯣꯏꯔꯥꯡꯗ ꯆꯠꯂꯦ ꯂꯨꯍꯦꯟ ꯗꯣ ꯃꯥꯗꯤ ꯆꯥꯛ ꯆꯥꯗꯖꯥꯠꯅꯤ ꯑꯩꯅ ꯇꯨꯏꯁꯟ ꯇꯧꯔꯤꯉꯩꯗꯩꯅꯤꯀꯣ ꯃꯥꯅ ꯐꯣꯟ ꯇꯧꯔꯛꯏꯁꯦ
ꯎꯝ
ꯄꯨꯡ ꯇꯔꯥ ꯇꯥꯗꯉꯩꯗꯒꯤ ꯁꯝ ꯀꯛꯇꯅ ꯃꯁꯤꯗꯩꯁꯤꯗ ꯏꯔꯨꯖꯗꯅ ꯈꯣꯠꯇꯅ ꯇꯧ ꯂꯩꯈ꯭ꯔꯦ ꯇꯨꯏꯁꯟ ꯍꯜꯂꯛꯑꯦ ꯑꯗꯩ ꯑꯩꯗꯤ ꯑꯃ ꯑꯍꯣꯏ ꯃꯥꯗꯤ ꯀꯦꯗꯅ ꯂꯩꯈ꯭ꯔꯦ ꯑꯗꯩ ꯑꯩꯅ ꯑꯉꯥꯡ ꯃꯌꯥꯝꯒ ꯆꯥꯛ ꯆꯥꯗꯅ ꯈꯣꯠꯇꯅ ꯋꯥꯊꯤ ꯇꯧꯗꯅ ꯂꯩꯊꯣꯛꯑꯦ ꯐꯣꯟ ꯑꯃꯨꯛ ꯇꯧꯔꯛꯑꯦ ꯆꯥꯛ ꯆꯥꯢꯉꯩ ꯂꯣꯢꯔꯕ ꯑꯩꯅ ꯂꯣꯡꯗꯔꯤ ꯍꯥꯏꯕ ꯀꯩꯗꯧꯔꯤꯅ ꯏꯁꯧ ꯂꯥꯡꯉꯦ ꯑꯗꯩ ꯆꯥꯛꯆꯥꯥ ꯇꯣꯛꯑꯒ ꯏꯔꯨꯖꯔꯒ ꯂꯣꯏꯁꯜꯂꯦ ꯑꯗꯩ ꯄꯨꯡ ꯑꯃ ꯑꯗꯥꯏ ꯆꯠꯂꯦ ꯑꯗꯨ ꯃꯥꯗꯤ ꯑꯌꯨꯛꯇꯏ ꯆꯥ ꯆꯥꯖꯗ꯭ꯔ ꯕꯖꯥꯠꯅꯤꯗ ꯆꯠꯂꯒ ꯑꯗꯨꯝ ꯀꯔꯤ ꯀꯔꯥꯛ ꯆꯥꯔꯒꯦꯅ ꯑꯗꯣ ꯍꯦꯛ ꯌꯧꯕꯒ ꯑꯗꯨꯝ ꯈꯦꯆꯤ ꯀꯗꯤ ꯈꯔ ꯆꯥꯔꯦ ꯑꯗ ꯈꯦꯆꯤ ꯆꯥꯁꯦꯅ ꯑꯗꯨ ꯆꯥ ꯂꯣꯏꯔꯒ ꯑꯣꯝꯕꯇ ꯆꯪꯉꯦꯅꯦꯍꯦ ꯑꯣꯝꯕꯗ ꯆꯪꯕꯁꯤꯗ ꯑꯩ ꯇ꯭ꯣꯏꯁꯟꯒꯤ ꯑꯉꯥꯡ ꯃꯃꯥ ꯍꯣꯏꯁꯨ ꯂꯥꯛꯄ꯭ꯔꯥ ꯈꯪꯗꯦꯕ ꯀꯥꯈꯠꯂꯨꯔꯒ ꯑꯁꯃꯤ ꯆꯥꯛ ꯆꯥꯟꯅꯕ ꯌꯨꯉꯥꯡ ꯌꯨ ꯊꯛ ꯉꯥꯛꯇ ꯑꯁ ꯀꯨꯝꯃꯁꯦꯅꯗ ꯀꯥꯈꯠ ꯀꯨꯝꯃꯈꯣꯏ ꯁꯤꯗ ꯑꯦꯂꯤꯁ ꯀꯧꯕ ꯑꯃ ꯇꯥꯈꯤꯕ ꯑꯩꯅ ꯍꯥꯏꯁꯦꯅ ꯈꯜꯂꯦ ꯑꯩꯗꯤ ꯁꯤꯅꯉꯥꯡꯁꯨ ꯑꯦꯂꯤꯁ ꯀꯧꯋꯦꯕ ꯑꯗꯒꯤ ꯉꯥꯏꯍꯥꯛ ꯂꯩꯔꯒ ꯃꯃꯥꯒꯤ ꯃꯈꯣꯟ ꯑꯃꯨꯛ ꯇꯥꯔꯛꯄꯅꯦꯕ ꯑꯩꯁꯦ ꯋꯥ ꯉꯥꯡꯕ ꯑꯗꯩꯗꯤ ꯑꯗꯨꯝ ꯀꯨꯝꯃꯛꯑꯦ ꯑꯗꯩ ꯐꯤꯂꯝ ꯀꯨꯝꯕ ꯈꯥꯕ ꯍꯣꯏ ꯀꯩꯀꯥꯁꯨ ꯂꯥꯛꯍꯧꯋꯣꯏ ꯃꯥꯏ ꯅꯨꯄꯤ ꯍꯣꯏꯁꯨ ꯂꯩꯍꯧꯋꯣꯏ ꯃꯌꯥꯝ ꯑꯃ ꯑꯗꯒꯤ ꯑꯗꯨꯝ ꯀꯨꯝꯃꯦ ꯄꯨꯊꯣꯛꯈ꯭ꯔ ꯀꯥꯞ ꯈꯣꯠꯇꯧꯔ ꯀ ꯑꯗꯩ ꯍꯜꯂꯛꯑꯦ ꯑꯗꯨꯗꯒꯤ ꯊꯣꯛꯂꯛꯑꯦ ꯑꯣꯛ ꯃꯔꯤꯟ ꯆꯎꯔꯦ
ꯃ ꯍꯥꯜꯂꯁ ꯎꯝ ꯑ ꯀꯣ ꯆꯦ ꯁꯤꯒꯤ ꯁꯤꯒꯤꯁꯤꯁꯨ ꯑꯁꯤꯅ ꯑꯗꯨꯝ ꯍꯥꯟꯅꯗꯕ ꯅꯠꯇ꯭ꯔꯣ ꯑ ꯅꯨꯡꯉꯥꯏꯒ꯭ꯔꯦ
ꯏꯆꯦ ꯃꯥꯁꯨ ꯂꯥꯢꯈꯨꯔꯨꯝꯕ ꯆꯠ ꯇꯧ ꯃꯥꯂꯦ ꯏꯁꯀꯣꯟꯗꯥ
ꯆꯠꯂꯦ
ꯑ ꯍꯥꯎꯇ꯭ꯔꯅꯦ ꯍꯥꯎꯇ꯭ꯔꯅꯦ ꯂꯤꯠꯊꯔꯒ ꯆꯠꯂꯦ
ꯃꯥ ꯍꯣꯜꯇꯔꯅꯦꯛꯇꯧꯔꯦ ꯐꯖꯗꯦ ꯍꯣꯜꯇꯔꯅꯍꯛꯇꯣ ꯃꯥ ꯄꯤꯛꯃꯜꯂꯦ ꯑꯥ
ꯎꯝ ꯑꯗꯨ ꯑꯣꯛ ꯃꯩ ꯆꯥꯏꯉꯩꯁꯤꯗ ꯑꯩꯉꯣꯟꯗ ꯍꯥꯏꯔꯝꯕ ꯑꯉꯥꯡ ꯑꯃ ꯂꯩꯕ ꯀꯛꯆꯤꯡ ꯈꯨꯅꯧꯗꯒꯤ
ꯑꯥ
ꯑꯗꯣ ꯑꯃꯨꯛ ꯊꯦꯡꯅꯔꯦ ꯑꯩꯅ ꯃꯥꯗꯣ ꯎꯁꯤꯟꯅꯗꯕ ꯁꯥꯔꯦ ꯑꯗꯨ ꯑꯃꯨꯛ ꯑꯣꯛ ꯃꯔꯤꯟ ꯆꯥꯊꯣꯛꯑꯦ ꯍꯜꯂꯛꯑꯦ ꯑꯗꯒꯤ ꯐꯨꯕꯥꯂꯥ ꯈꯔ ꯍꯥꯏꯒꯠꯂꯛꯄ ꯑ ꯑꯗꯨꯗꯥꯏꯗꯨꯗ ꯑꯃꯨꯛ ꯀꯤꯍꯣꯝꯖꯥꯔꯦ ꯑꯗꯩ ꯑꯃꯨꯛ ꯍꯜꯂꯛꯑꯦ ꯑꯗꯒꯤ ꯂꯕꯔꯣꯠ ꯃꯅꯥꯛꯀꯤꯗꯨꯗ ꯑꯃꯨꯛ ꯍꯜꯂꯛꯄꯗ ꯀꯣꯝꯕꯤ ꯊꯛꯑꯦ ꯍꯜꯂꯛꯑꯦ ꯑꯗꯒꯤ ꯏꯁꯀꯣꯟꯜꯒꯤ ꯑꯗꯨꯋꯥꯏꯗ ꯄꯨꯡ ꯑꯃ ꯍꯦꯟꯅ ꯇ꯭ꯔꯥꯐꯤꯛ ꯖꯥꯝ ꯇꯧ ꯂꯩꯔꯕ ꯁꯣꯝꯗ ꯑꯩꯈꯣꯏ ꯄꯥꯅ ꯐꯣꯟꯁꯦ ꯃꯌꯥꯝ ꯇꯧꯁꯜꯂꯛꯑꯕ ꯑꯁ ꯑꯩ ꯃꯤꯍꯨꯟ ꯊꯥꯎꯟ ꯆꯦꯟꯈꯠꯄꯁꯤꯗꯤ
ꯑꯗꯨꯕꯨ ꯀꯣꯛ ꯄꯥꯏꯕ ꯀꯩ ꯀꯥꯏꯒꯦ
ꯑ ꯑꯗꯒꯤ ꯑꯩꯗꯣ ꯄꯥꯏꯗ꯭ꯔꯦ ꯑꯗꯒꯤ ꯉꯥꯏꯍꯥꯛꯂ ꯑꯩꯅ ꯃꯥꯗꯣ ꯇꯨꯃꯤꯟ ꯂꯩꯌꯣ ꯍꯥꯏꯍꯜꯂꯒ ꯑꯩꯈꯣꯏꯕꯥꯗ ꯐꯣꯟ ꯇꯧꯔꯦ ꯑꯩꯅ ꯑꯁ ꯑꯆꯥꯄꯣꯠ ꯆꯥꯕ ꯆꯠ ꯆꯣꯠꯄꯗ ꯐꯣꯟ ꯂꯥꯛꯄꯗꯣ ꯇꯥꯍꯧꯗꯔꯦꯅ ꯍꯥꯏ ꯑꯩꯈꯣꯏꯕ ꯑꯅꯣꯛ ꯀꯩꯀꯩ ꯆꯥꯔꯒꯦ ꯈꯣꯠꯂꯛꯑꯅꯤ ꯑꯩꯅ ꯍꯥꯏꯔꯦ ꯈꯔ ꯑꯗꯒꯤ ꯑꯩꯅ ꯑꯁ ꯁꯨꯃꯥꯡ ꯁꯒꯜ ꯁꯤꯗꯨꯔ ꯏꯔꯨꯖꯔꯨꯈꯤꯒꯦ ꯍꯥꯏꯔꯒ ꯑꯗꯨꯝ ꯐꯣꯟ ꯊꯝꯃꯦ ꯑꯩꯈꯣꯏ ꯕꯥꯗꯣ ꯎ ꯃꯤꯉ ꯒ꯭ꯌꯥꯟ ꯇꯥꯗꯩ ꯭ꯌꯥꯟ ꯇꯥꯗꯩ
ꯁꯤꯖꯣ
ꯁꯥꯎꯅꯤꯡꯉꯤ ꯏꯁꯀꯣꯟꯒꯤꯗ ꯌꯥꯝꯅ ꯑꯩꯗꯤꯦ
ꯍꯦꯛ ꯑꯗꯨꯅ
ꯄꯤꯌꯦꯂꯦ ꯀꯥꯡ ꯀꯣꯏꯁꯠ
ꯍꯧꯖꯤꯛ
ꯅ ꯅꯨꯡꯉꯥꯏꯇꯔꯦ
ꯃꯆ ꯍꯜꯂꯣ
ꯍ ꯇꯥꯔꯦ ꯇꯥꯔꯦ
ꯑꯩꯁꯨ ꯁ꯭ꯋꯤꯇꯤꯅ ꯑꯁ ꯅꯪ ꯀꯩꯗꯧꯔꯤꯒꯦ ꯑꯩꯁꯨ ꯑꯩ ꯇꯨꯝꯃꯤ ꯃꯥꯁꯨ ꯇꯨꯝꯃꯤ
ꯎꯝ
ꯅꯣꯏꯁꯤꯖꯦ ꯍ ꯇꯧ ꯉꯥꯏꯕ ꯌꯥꯕ ꯑꯗꯨꯒ ꯉꯥꯏꯔꯒ ꯉꯥꯟꯅꯍꯜꯂꯛꯑꯦ ꯑꯗꯨꯒ ꯆꯠꯈ꯭ꯔꯦ
ꯑꯝ
ꯁꯤꯟꯕꯒꯤ ꯑꯈꯣꯏ ꯀꯩ ꯍꯣꯏꯁꯦ ꯍꯣꯏ ꯇꯧꯔꯒ ꯁꯤꯡꯖꯨ ꯇꯧꯔꯒ ꯆꯥꯔꯦꯗꯅ ꯑꯗꯨꯝ ꯆꯠꯇ꯭ꯔꯦ
ꯎꯝꯍ ꯃꯊꯪꯗꯤ ꯀꯩꯅꯔꯣꯝꯗ ꯑꯣꯏꯅ ꯆꯠꯂꯅꯤ ꯖꯔꯝꯝꯕꯔ ꯀꯩꯅꯣ ꯑꯗꯨꯗꯤ ꯃꯔꯤꯡꯒꯤ ꯁꯅꯪ ꯁꯦꯝꯕ ꯃꯔꯤꯡꯒꯤꯗꯣ ꯅꯪ ꯆꯠꯄꯗꯒꯤꯩ ꯆꯠꯇ ꯀꯨꯏꯔꯦ ꯑꯝꯇ ꯆꯠꯊꯣꯛꯎꯒꯦ ꯑꯗꯣꯝꯗ ꯑꯗꯨꯒ ꯑꯟꯗ꯭ꯔꯣ ꯇꯥꯅꯕꯗꯣ
ꯁ ꯄꯨꯕꯤꯌꯣ ꯑꯩꯈꯣꯏꯕꯁꯨ ꯄꯨꯕꯤꯌꯣ ꯑꯩꯈꯣꯏꯕꯨꯁꯨ ꯄꯨꯕꯤꯌꯣ
ꯀꯌꯥ ꯀꯌꯥ ꯅꯨꯡꯉ ꯃꯥꯏꯀꯦꯜꯁꯨ ꯍꯣꯜꯇꯔꯅꯦ ꯍꯦꯛ ꯇꯨꯕ ꯇꯝꯃ ꯃꯥꯜꯂꯦ ꯑꯩꯉꯝ ꯇꯝꯃꯣ ꯍꯥꯏꯈꯤꯕꯅꯦ
ꯅꯤꯌꯦꯕꯤ ꯅꯣꯏ ꯄꯨꯕꯤꯗꯕꯗꯤ ꯀꯅꯥꯒ ꯆꯠꯀꯅꯤ ꯍꯜꯂꯣ
ꯅꯦꯠ ꯌꯥꯝ ꯅꯨꯡꯉꯥꯏꯇꯦꯕꯅ ꯑꯗꯨ ꯅꯨꯡꯉꯥꯏꯔꯣꯏꯕ ꯅꯣꯏ ꯌꯥꯎꯕꯗꯣ ꯎ ꯌꯦꯉꯗ
ꯌꯂꯣꯣꯨꯡ
ꯌꯦꯡꯉꯦ ꯌꯦꯡꯉꯦ ꯃꯤꯅꯠ ꯃꯔꯤ ꯋꯥꯠꯂꯦ ꯑꯗꯨꯗꯤ ꯅꯪ ꯍꯣꯔꯦꯟ ꯄꯨꯡ ꯑꯍꯨꯝ ꯃꯔꯤ ꯑꯍꯨꯝ ꯑꯗꯨꯋꯥꯏꯗꯅꯤꯅꯦ ꯅꯪ ꯂꯥꯛꯇꯣꯏꯁꯦ ꯍꯥꯥ
ꯑ
ꯇꯔ ꯂ ꯌꯥꯝꯅ ꯏꯆꯦ ꯃꯥꯗ ꯂꯥꯏꯕ꯭ꯔꯦꯔꯤꯗ ꯂꯩꯔꯝꯗꯧ ꯃꯥꯜꯂꯃ ꯇꯥꯕ꯭ꯔꯣ
ꯇꯨ ꯍꯔꯕ
ꯀꯥꯏꯗ ꯆꯦꯞꯇꯔ ꯇꯨꯅꯣ ꯑꯦꯝꯁ ꯑꯦꯟ ꯑꯣꯞꯖꯦꯛꯇꯤꯞꯇꯨ ꯇꯥꯔꯕꯣ ꯍꯜꯂꯣ
ꯇꯥꯏ ꯇꯥꯏ
ꯑꯦꯝꯁ ꯑꯦꯟ ꯑꯣꯞꯖꯦꯛꯇꯤꯞꯁ ꯑꯩ ꯉꯍꯥꯟ ꯍꯥꯏꯕꯗꯣ ꯑꯦꯝꯁ ꯑꯦꯟ ꯑꯣꯞꯖꯦꯛꯇꯤꯞꯁꯇꯣ
ꯑꯥ
ꯇꯥꯏꯌꯦ ꯑꯗꯨ ꯅꯝꯕ ꯑꯦꯝꯁ ꯑꯦꯟ ꯑꯣꯞꯖꯦꯛꯇꯤꯞꯇꯣ ꯑꯗꯨ ꯅꯝꯕ ꯂꯣꯏꯔꯒ ꯆꯦꯞꯇꯔ ꯇꯨ ꯍꯧꯒꯦ ꯇꯧꯕꯅꯦꯕ ꯍꯥꯏꯃ ꯆꯦꯞꯇꯔ ꯇꯨꯗꯣ ꯍꯧꯗꯔꯤꯕ ꯑꯩ ꯑꯗꯩ ꯃꯥꯏ ꯍꯥꯏꯔꯤꯁꯤꯗꯤ
ꯍꯣꯏ ꯃꯤ
ꯇꯥꯗꯕ꯭ꯔꯣ ꯑꯝꯇ ꯇꯥꯏ ꯍꯥꯏꯕ ꯑꯩ ꯍꯥꯏꯔꯤꯁꯤ ꯑꯦꯝꯁ ꯑꯦꯟ ꯑꯣꯕꯖꯦꯛꯇꯤꯚꯁꯇꯣ ꯑꯗꯨ ꯅꯝꯕ ꯂꯣꯏꯔꯒ ꯆꯦꯞꯇꯔ ꯇꯨ ꯍꯧꯒꯦ ꯇꯧꯕꯅꯦ ꯍꯥꯏꯕ ꯑꯗꯨ ꯑꯦꯝꯖ ꯑꯦꯟ ꯑꯣꯕꯖꯦꯛꯇꯤꯞ ꯅꯝꯗꯔꯤꯕ ꯑꯗꯨꯝ ꯂꯥꯡ ꯂꯩꯊꯣꯛꯇꯅ ꯄꯤꯈꯠꯂꯣ ꯍꯥꯏꯕꯅ ꯍꯥꯜꯂꯛꯑꯅꯦꯕ ꯍꯧꯗ꯭ꯔꯤꯕꯝꯗ ꯑꯗꯒꯤ ꯑꯃ ꯑꯗꯨꯁꯨ ꯑꯩꯗꯤ ꯁꯦꯝꯗꯣꯛꯄ ꯂꯣꯏꯗ꯭ꯔꯤ ꯍꯥꯏꯗꯤ ꯁꯤꯂꯦꯕꯦꯁ ꯏꯁꯇ꯭ꯔꯛꯆꯔꯕꯨꯗꯤ ꯏꯊꯣꯛꯄ ꯂꯣꯏꯔꯦꯗꯅ ꯑꯗꯨ ꯂꯣꯏꯔꯁꯨ ꯑꯩꯗꯣ ꯑꯃꯨꯛ ꯈꯥꯏꯗꯣꯛꯇꯣꯏꯅꯤꯗꯅ ꯁꯤ ꯂꯩ ꯑꯗꯨ ꯇꯧꯋꯦ ꯑꯗꯥ ꯇꯧꯋꯦ ꯍꯥꯏꯕ ꯃꯌꯥꯝꯗꯣ ꯑꯩ ꯇꯧꯗ꯭ꯑꯔꯤꯕ
ꯍꯣꯏꯗꯤꯍꯦ ꯂꯥꯁ ꯂꯥꯁ ꯗꯦꯠ ꯉꯥꯏꯔ ꯂꯣꯏꯔꯦ
ꯑꯩꯈꯣꯏꯗꯤ ꯌꯥꯝꯁꯨ ꯄꯛꯆꯕꯅꯦ ꯑꯗꯨ ꯑꯗꯨ ꯌꯥꯝ ꯄꯛꯆꯕꯅꯦ ꯍꯥꯏꯕ ꯑꯩꯈꯣꯏꯗꯤ
ꯃꯤ ꯂꯣꯏ ꯍꯧꯅꯕꯅꯦ ꯑꯗꯨꯃꯥꯏꯅ ꯇꯧꯅꯕꯅꯦ
ꯇꯟꯕꯅ ꯁꯤꯔꯦ ꯑꯩ
ꯕꯤꯠꯀ ꯂꯩꯇꯦ
ꯉꯟꯇꯥ ꯂꯣꯏ__
ꯍꯥ ꯑꯗꯣ ꯑꯁ ꯒ꯭ꯌꯥꯟ ꯃꯦꯟ ꯑꯃ ꯇꯥꯗꯕꯗꯣ ꯀꯔꯝꯃꯏꯅ ꯂꯣꯏꯁꯟꯗꯣꯏꯅꯣ ꯂꯣꯏꯁꯟꯕꯥꯝ ꯈꯪꯗ꯭ꯔꯕꯗꯣ ꯑꯗꯨ ꯑꯩꯁꯨ ꯑꯝꯇꯥ ꯂꯣꯏꯁ__ ꯈꯟꯅꯕ ꯃꯣꯏ ꯍꯥꯟꯅꯒꯤ ꯇꯧꯈꯤꯕꯁꯤꯡꯒꯤꯁꯤꯒꯤꯗ ꯌꯦꯡ ꯌꯦꯡꯉꯒ ꯑꯗꯨꯝ ꯍꯥꯏꯐꯦꯐꯦꯠ ꯀꯩꯅꯣ ꯇꯧꯔꯒ ꯂꯣꯏꯁꯤꯟꯒꯦ ꯇꯧꯕꯅꯤ ꯑꯝꯇ ꯑꯗꯨ ꯃꯩꯁꯨ ꯑꯃꯨꯛ ꯂꯥꯛꯇ ꯂꯩꯔꯤꯁꯤꯅꯤ ꯈ꯭ꯋꯥꯏ ꯃꯔꯨ
ꯎꯝ
ꯂꯦꯞꯇꯣꯞꯗꯤ ꯄꯨꯡ ꯑꯅꯤ ꯐꯥꯅ ꯆꯠꯇꯦꯕ ꯃꯩꯗꯣ ꯄꯨꯡ ꯑꯅꯤꯗꯨꯗꯤ ꯈꯪꯁꯨꯨ ꯈꯪꯍꯧꯗꯦ
ꯆꯠꯇꯔꯦ
ꯑꯗꯩ ꯅꯦꯠꯀ ꯁꯃꯗꯤ ꯑꯃꯨꯛꯀ ꯍꯦꯟꯅꯁꯨ ꯃꯩꯗꯨ ꯖꯔ ꯆꯠꯂꯦꯕ ꯗꯩꯩ ꯁꯤꯖꯤꯟꯅꯕꯗꯨꯗꯗꯤ ꯑꯗꯨ ꯑꯦꯝ ꯑꯦꯁ ꯋꯥꯔꯗ ꯈꯛ ꯑꯣꯏꯔꯗꯤ ꯐꯕ ꯑꯗꯨꯁꯨ ꯅꯠꯇꯦ ꯅꯦꯠ ꯁꯝꯃꯒ ꯑꯗꯨꯝ ꯀꯩꯅꯣ ꯇꯧꯕꯅꯤꯅ ꯆꯠꯇꯦꯕ ꯑꯉꯥꯡꯉꯩ ꯑꯦꯛꯖꯥꯝ ꯂꯣꯏꯕ ꯅꯨꯃꯤꯠꯇꯗꯤ ꯍꯥꯎꯁꯤꯒ ꯂꯩꯌꯦ ꯑꯩꯈꯣꯏ ꯅꯪ ꯑꯗꯨꯗꯤ ꯅꯍꯥꯟꯒꯤ ꯃꯇꯝꯗꯨꯗ ꯂꯥꯛꯇꯣꯏ ꯅꯠꯇ꯭ꯔꯣ ꯍꯜꯂꯣ